ꯃꯔꯨꯞ
ꯑ ꯃꯔꯨꯞ ꯇꯥꯏꯌꯦ ꯇꯥꯏꯌꯦ
ꯄꯩꯈꯥꯒꯤ ꯂꯥꯏꯔꯤꯛ ꯀꯌꯥꯝ ꯄꯥꯔꯒꯦ
ꯄꯔꯤꯈꯥꯒꯤꯁꯦ ꯂꯥꯏꯔꯤꯛ ꯄꯥꯗꯦ ꯑꯗꯨꯝ ꯌꯦꯡꯉꯤ ꯍꯥꯏꯇꯥꯔꯦ ꯐꯥꯛꯇꯣꯛꯑꯒ ꯈꯔ ꯈꯔ ꯌꯦꯡꯕ ꯈꯛꯇꯅꯦ ꯑꯇꯩ ꯊꯣꯏꯅ ꯌꯥꯝꯅ ꯑꯦꯛꯖꯥꯝꯒꯤꯅꯦ ꯍꯥꯏꯔꯒ ꯌꯥꯝ ꯄꯥꯕꯗꯨꯅꯤ ꯅꯠꯇꯦ ꯄꯥꯗꯦ
ꯈꯔ ꯈꯔꯛ ꯈꯔꯛ ꯌꯥꯝꯅ ꯄꯥꯁꯤꯜꯂꯣ ꯍꯌꯦꯡ ꯅꯉꯣꯟꯗꯒꯤ ꯑꯩꯁꯨ ꯈꯔ ꯍꯪꯗꯣꯛ ꯍꯪꯖꯤꯟ ꯑꯗꯨꯃꯥꯏꯅ
ꯎꯝ ꯅꯪꯗꯤ ꯀꯌꯥꯝ ꯄꯥꯔꯒꯦ
ꯑꯩꯁꯨ ꯈꯔꯗꯤ ꯌꯦꯡꯁꯤ ꯆꯤꯜꯂꯦ ꯍꯥꯏꯇꯥꯔꯦ ꯍꯥꯏꯗꯤ ꯍꯟꯗꯛꯁꯤ ꯃꯃꯥꯡꯗꯁꯨ ꯑꯩ ꯐꯖꯅ ꯃꯥꯔꯛꯇꯨ ꯌꯥꯝ ꯐꯪꯈꯤꯗꯕꯅꯦ ꯑꯗꯒꯤ ꯏꯁꯥ ꯅꯥꯕ ꯀꯩꯗꯧꯕꯒ ꯄꯥꯟꯅꯈꯤꯕꯒ ꯑꯩꯁꯦ ꯊꯋꯥꯏ ꯅꯨꯡꯉꯥꯏꯇꯗ ꯑꯗꯩ ꯑꯩꯈꯣꯏ ꯏꯃꯥ ꯍꯣꯏꯗ ꯑꯩꯈꯣꯏ ꯏꯃꯥ ꯍꯣꯏꯅꯁꯨ ꯌꯨꯝꯗꯒꯤ ꯅꯪ ꯆꯍꯤ ꯑꯗꯨꯛ ꯀꯨꯏꯕ ꯐꯖꯅ ꯄꯩꯁꯥ ꯑꯗꯨ ꯆꯪꯅ ꯈꯣꯠꯅ ꯂꯥꯏꯔꯤꯛ ꯇꯝꯍꯜꯂ ꯈꯣꯠꯂꯛꯒ ꯃꯥꯔꯛ ꯑꯗꯨ ꯃꯩꯗ ꯐꯝꯕ ꯈꯣꯠꯄ ꯑꯗꯨꯃꯥꯏꯅ ꯄꯥꯁ ꯇꯧꯔꯒ ꯈꯛꯇꯪ ꯂꯥꯛꯄ ꯈꯣꯠꯄ ꯍꯥꯏꯔꯒ ꯈꯔ ꯉꯥꯡꯕꯗ ꯑꯩꯁꯦ ꯊꯋꯥꯏ ꯅꯨꯡꯉꯥꯏꯇꯅ ꯍꯟꯗꯛꯇꯤ ꯑꯩ ꯈꯔ ꯐꯖꯅ ꯑꯗꯨꯝ ꯄꯥꯁꯤꯜꯂꯦ ꯅꯠꯇꯗ꯭ꯔꯤ ꯍꯟꯗꯛꯇꯤ ꯑꯔꯣꯏꯕꯁꯨ ꯑꯣꯏꯕꯅꯤ ꯅ ꯍꯟꯗꯛꯇ ꯑꯃꯨꯛ ꯑꯩꯈꯣꯏꯒꯤ ꯐꯦꯜ ꯑꯣꯏꯍꯧꯔꯗꯤ ꯄꯥꯁ ꯇꯧꯕ ꯉꯝꯍꯧꯗ꯭ꯔꯗꯤ ꯆꯍꯤ ꯑꯃꯃꯨꯛ ꯃꯇꯝꯗꯣ ꯃꯥꯡꯗꯣꯔꯤꯅꯦꯅ ꯑꯩꯗꯣ ꯑꯗꯨꯒꯤ ꯈꯜꯂꯒ ꯈꯔ ꯀꯟꯅ ꯄꯥꯁꯤꯜꯂꯦ ꯑꯗꯒꯤ ꯍꯟꯗꯛꯇꯤ ꯑꯩꯈꯣꯏꯒꯤ ꯁꯕꯖꯦꯛ ꯃꯈꯩꯗꯨꯁꯨ ꯑꯔꯨꯕ ꯁꯕꯖꯦꯛ ꯉꯥꯛꯇ ꯑꯣꯏꯗꯅ ꯑꯗꯨꯗꯨꯅ ꯑꯩꯁꯦ ꯈꯔ ꯄꯥꯈꯠꯇꯅ ꯑꯗꯨꯃꯥꯏꯅ ꯇꯧꯔꯒ ꯄꯥꯁꯤꯜꯂꯦ ꯅꯪꯁꯨ ꯈꯔ ꯐꯖꯅ ꯑꯗꯨꯝ ꯄꯥꯁꯤꯜꯂꯛꯑꯣ ꯍꯥꯏꯗꯤ ꯃꯥꯔꯛꯇꯨ ꯈꯔ ꯐꯖꯅ ꯐꯪꯅꯕ ꯍꯌꯦꯡ ꯑꯔꯣꯏꯕꯗꯨꯗ ꯐꯖꯅ ꯐꯪꯍꯧꯗ꯭ꯔꯗꯤ ꯑꯩꯈꯣꯏꯗ ꯄꯨꯟꯁꯤꯒꯤ ꯑꯣꯏꯅ ꯑꯗꯨꯃꯥꯏꯅ ꯁꯨꯝ ꯅꯨꯡꯉꯥꯏꯍꯧꯔ ꯔ‌ꯣꯏꯕ ꯑꯗꯨꯗꯨꯅ
ꯍꯣꯏ ꯑꯩꯁꯨ ꯈꯔ ꯄꯥꯁꯤꯜꯂꯛꯀꯦ ꯑꯗꯨꯝ ꯑꯉꯝꯕ ꯃꯈꯩꯀꯣ ꯑꯩꯁꯨ ꯏꯁꯥꯁꯦ ꯅꯨꯡꯉꯥꯏꯇꯕꯗꯒꯤ ꯃꯔꯛ ꯑꯃꯗꯤ ꯁ꯭ꯀꯨꯜꯁꯨ ꯂꯦꯞꯄꯨꯔꯦ ꯑꯗꯨꯅ ꯏꯁꯥꯁꯦ ꯑꯗꯨꯝ ꯈꯔ ꯐꯒꯠꯂꯛꯄꯁꯤꯗ ꯂꯥꯏꯔꯤꯛꯄꯨꯗꯤ ꯈꯔ ꯄꯥꯕ ꯍꯧꯔꯦ ꯑꯗꯨ ꯀꯣꯛꯇ ꯈꯤꯇꯪ ꯀꯨꯏꯅ ꯊꯥꯗꯣꯛꯂꯛꯄꯒꯤ ꯀꯣꯛ ꯆꯪꯉꯨ ꯌꯥꯗꯕꯗꯣ ꯑꯗꯨꯃꯥꯏꯅ ꯈꯔ ꯈꯔꯗꯤ ꯇꯧꯔꯤ ꯑꯗꯣ ꯑꯩ ꯉꯝꯅꯕꯗꯤ ꯑꯗꯨꯝ ꯄꯥꯔꯤ ꯍꯥꯏꯗꯤ ꯍꯌꯦꯡ ꯄꯥꯁ ꯇꯧꯍꯧꯗ꯭ꯔꯒꯗꯤ ꯑꯃꯨꯛ ꯍꯟꯖꯤꯜꯂꯒ ꯇꯝꯕ ꯍꯥꯏꯗꯣ ꯑꯩꯁꯨ ꯍꯩꯅꯗꯦꯕꯀꯣ ꯑꯗꯨꯅ ꯉꯝꯃꯤ ꯃꯈꯩ ꯑꯩꯅ ꯑꯩꯒꯤ ꯑꯉꯝ ꯊꯥꯛꯇ ꯑꯗꯨꯝ ꯍꯣꯠꯅꯔꯤ ꯍꯥꯏꯇꯥꯔꯦ ꯑꯗꯨꯒ ꯑꯣꯖꯥꯅ ꯄꯤꯕ ꯃꯈꯩꯗꯨꯁꯨ ꯅꯉꯣꯟꯗ ꯈꯔ ꯈꯔ ꯂꯩꯕ ꯃꯈꯩꯗꯨꯁꯨ ꯅꯪꯁꯨ ꯑꯗꯨꯝ ꯈꯔ ꯈꯔ ꯑꯩꯉꯣꯟꯗ ꯍꯥꯏꯕꯤꯔꯛꯑꯣ ꯑꯗꯨꯒ ꯑꯩ ꯍꯥꯏꯗꯤ ꯄꯥꯕꯗ ꯍꯌꯦꯡ ꯈꯔ ꯈꯪꯍꯧꯔꯒꯗꯤ ꯐꯩꯗꯅꯀꯣ ꯑꯩꯗꯤ ꯀ꯭ꯂꯥꯁꯇꯁꯨ ꯈꯔ ꯂꯦꯞꯄꯨꯔꯕꯅꯤꯅ ꯑꯗꯨꯅ ꯅꯪꯅ ꯈꯔ ꯊꯥꯕꯤꯔꯛꯑꯣ ꯑꯗꯨꯝ ꯑꯗꯨ ꯃꯔꯨꯞꯀꯤꯗꯤ ꯀꯃꯥꯏ ꯀꯃꯥꯏ ꯇꯧꯔꯤꯒꯦ ꯂꯣꯏꯅ ꯂꯩꯔꯤꯕ꯭ꯔꯥ ꯅꯠꯇ꯭ꯔꯣ ꯏꯁꯇꯗꯤ ꯇꯧꯅꯕ ꯄꯣꯠ ꯆꯩꯩ ꯃꯈꯩ ꯂꯣꯏꯅ
ꯍꯣꯏ ꯂꯩ ꯑꯗꯨꯝ ꯈꯔ ꯑꯩꯒꯤꯗꯤ ꯍꯟꯗꯛ ꯗꯤ ꯑꯩꯁꯦ ꯈꯔ ꯐꯖꯅ ꯁꯤꯡꯒꯠꯇꯅ ꯀꯣꯏꯀꯠꯇꯅ ꯕꯨꯛ ꯑꯃꯗ ꯐꯖꯅ ꯁꯤꯡꯒꯠꯂꯒ ꯑꯩꯗꯣ ꯑꯗꯨꯃꯥꯏꯅ ꯇꯧꯕꯅꯦ ꯑꯗꯣ ꯃꯃꯥꯡ ꯆꯍꯤ ꯃꯃꯥꯡ ꯃꯃꯥꯡ ꯁꯨꯝ ꯆꯍꯤ ꯑꯍꯨꯝꯒꯨꯝꯕ ꯍꯪꯈꯤꯕꯒꯤ ꯀꯣꯏꯁꯟ ꯃꯈꯩꯗꯨꯁꯨ ꯑꯩꯅ ꯈꯔ ꯈꯣꯝꯖꯤꯜꯂꯦ ꯑꯍꯟ ꯃꯈꯩ ꯗꯦꯛꯒꯤ ꯂꯧꯔꯒ ꯑꯗꯨꯗꯨꯒ ꯍꯥꯏꯗꯤ ꯃꯔꯨꯑꯣꯏꯅ ꯍꯪꯉꯛꯀꯗꯕ ꯀꯣꯏꯁꯟ ꯍꯥꯏꯕ ꯑꯃ ꯂꯩꯗꯅ ꯑꯩꯈꯣꯏꯅ ꯁꯨꯝ ꯈꯔ ꯃꯔꯨ ꯑꯣꯏꯕ ꯃꯥꯟꯕꯗꯣ ꯑꯗꯨꯒꯤ ꯀꯣꯏꯁꯟ ꯃꯈꯩꯗꯁꯨ ꯑꯩꯅ ꯈꯟꯒꯠꯂꯦ ꯑꯗꯨꯒ ꯐꯖꯅ ꯑꯩꯅ ꯁꯤꯟꯒꯠꯂꯒ ꯊꯝꯕꯅꯦ ꯑꯗꯣ ꯍꯌꯦꯡ ꯑꯗꯨꯝ ꯐꯣꯟꯗ ꯊꯥꯔꯛꯄꯗꯣ ꯅꯨꯡꯉꯥꯏꯇꯕ ꯇꯥꯔꯒ ꯏꯕꯥꯅꯤ ꯍꯌꯦꯡꯗꯣ ꯀꯣꯛ ꯊꯦꯡꯅꯔꯁꯦ ꯉꯥꯏꯍꯥꯛꯇꯪ ꯈꯛꯇꯅꯤꯅ ꯑꯗꯩ ꯀꯩꯁꯨ ꯑꯗꯨꯝ ꯂꯥꯞꯅꯕ ꯈꯣꯠꯄ ꯅꯠꯇꯕꯅꯤꯅ ꯑꯗꯩ ꯅꯪꯁꯨꯗ ꯊꯕꯛ ꯊꯣꯏꯗꯣꯛꯄ ꯀꯩꯁꯨ ꯆꯤꯜꯂꯝꯃꯣꯏꯅ ꯈꯜꯂꯦ ꯍꯧꯖꯤꯛꯇꯤ ꯇꯩꯈꯥ ꯃꯅꯥꯛꯁꯨ ꯑꯣꯏꯕꯅꯤꯅ ꯑꯗꯨꯗꯨꯅ ꯉꯥꯏꯍꯥꯛꯇꯪ ꯊꯦꯡꯅꯔꯒ ꯏꯕꯥꯅꯤꯗꯣ ꯀꯣꯛ ꯐꯖꯅ ꯍꯥꯏꯅꯔꯒ ꯁꯤꯖꯤꯟꯅ ꯁꯤꯅꯤ ꯍꯥꯏꯕꯗꯣ ꯑꯩꯒꯤ ꯕꯨꯛꯇꯨꯗꯩ ꯅꯪꯅ ꯌꯦꯡꯉꯒ ꯅꯪꯅ ꯖꯦꯔꯣꯛꯁ ꯂꯧꯊꯣꯛꯄ ꯑꯣꯏꯇꯥꯥꯔꯒꯁꯨ ꯅꯠꯇ꯭ꯔꯒꯅ ꯅꯪꯅ ꯇꯧꯅꯤꯡꯕꯗꯣ ꯑꯗꯨꯃꯥꯏꯅ ꯇꯧꯕꯗꯨꯣ ꯌꯥꯅꯕ ꯇꯧꯁꯦ ꯑꯩꯅ ꯍꯥꯏꯗꯤ ꯆꯍꯤ ꯑꯍꯨꯝꯒꯤ ꯑꯗꯨꯃꯥꯏꯅ ꯈꯣꯝꯒꯠꯂꯤꯁꯦ ꯑꯍꯟ ꯃꯈꯩꯅꯁꯨ ꯑꯗꯨꯃꯥꯏꯅ ꯇꯧꯕ ꯈꯣꯠꯂꯣ ꯅꯣꯏꯅ ꯄꯥꯕ ꯃꯇꯝꯗ ꯑꯗꯨꯗꯒꯤ ꯑꯗꯨꯝ ꯃꯔꯨꯑꯣꯏꯕ ꯈꯔꯗꯤ ꯑꯗꯨꯝ ꯀꯣꯏꯁꯟ ꯈꯔꯗꯤ ꯂꯥꯛꯑꯗꯝꯅꯤ ꯑꯗꯨꯗꯨꯅ ꯑꯗꯨꯒꯤ ꯑꯗꯨꯝ ꯄꯥꯁꯤꯜꯂꯛ ꯈꯣꯠꯂꯣꯅ ꯍꯥꯏꯔꯒ ꯑꯍꯟ ꯃꯈꯩꯅꯁꯨ ꯑꯗꯨꯃꯥꯏꯅ ꯍꯥꯏꯔꯛꯑꯦ ꯑꯗꯨꯗꯨꯒ ꯑꯗꯨꯃꯥꯏꯅ ꯇꯧꯁꯤꯜ ꯁꯜꯂꯁꯤ ꯇꯧꯔꯁꯤ ꯍꯣꯏꯅꯦ ꯀꯩꯅꯣꯗꯨꯗꯤ ꯃꯥꯛꯁꯤ ꯋꯥꯡꯍꯧꯗ ꯇꯥꯔꯒꯗꯤ ꯍꯌꯦꯡ ꯑꯩꯈꯣꯏꯅ ꯃꯈꯥ ꯇꯝꯅꯤꯡꯕꯗꯣ ꯑꯃꯨꯛ ꯇꯝꯕ ꯐꯪꯉꯣꯏꯗ꯭ꯔꯤꯅꯤꯗꯣ ꯍꯥꯏꯗꯤ ꯑꯗꯨꯏꯗꯨꯅ ꯑꯩꯈꯣꯏꯅ ꯇꯝꯅꯤꯡꯕꯗ ꯇꯝꯕ ꯌꯥꯅꯕ ꯍꯟꯗꯛꯁꯤ ꯈꯔ ꯈꯟꯅ ꯄꯥꯔꯒ ꯇꯧꯕ ꯇꯥꯔꯒꯗꯤ ꯍꯌꯦꯡ ꯑꯩꯈꯣꯏꯅ ꯄꯥꯝꯃꯤꯕ ꯄꯣꯠꯇꯨꯁꯨ ꯐꯪꯅꯕ ꯑꯗꯨꯃꯥꯏꯅ ꯈꯜꯂꯒꯅꯤ ꯑꯩꯅ ꯇꯧꯔꯤꯁꯦ
ꯎꯝ ꯍꯣꯏ ꯑꯩꯁꯨ ꯑꯗꯨꯃꯥꯏꯅ ꯈꯜꯂꯦ ꯑꯗꯨꯒ ꯑꯩꯅ ꯄꯥꯝꯖꯕ ꯁꯕꯖꯦꯛꯁꯦ ꯑꯃ ꯀꯩꯅꯣ ꯏꯁꯥꯒꯤ ꯍꯛꯆꯥꯡꯒꯤ ꯃꯔꯝꯗꯅꯤꯅꯕ ꯑꯗꯨꯏꯗꯣ ꯑꯩꯗꯤ ꯌꯥꯝ ꯍꯩꯅꯩꯌ‌ꯦꯕꯀꯣ ꯑꯗꯨꯅ ꯑꯗꯨ ꯉꯛꯇ ꯑꯗꯨ ꯉꯥꯛꯇ ꯑꯅꯝꯕ ꯍꯥꯟꯅ ꯄꯥꯊꯣꯛꯈ꯭ꯔꯦ ꯑꯗꯨꯒ ꯑꯀꯣꯟꯕ ꯑꯔꯨꯕ ꯁꯕꯖꯦꯛ ꯃꯈꯩ ꯍꯥꯏꯕꯗꯤ ꯙꯔꯃꯒꯤ ꯃꯔꯝꯗ ꯑꯣꯏꯒꯦꯔꯥ ꯂꯩꯔꯤꯕ ꯃꯈꯩꯗꯣ ꯑꯗꯨꯒꯤ ꯐꯤꯂꯣꯖꯣꯐꯤ ꯃꯈꯩꯗꯣ ꯑꯩꯉꯣꯟꯗꯗꯤ ꯈꯤꯇꯪ ꯆꯥꯟꯅꯕ ꯋꯥꯠꯄ ꯍꯥꯏꯒꯗ꯭ꯔꯥ ꯍꯥꯟꯅꯗꯒꯤ ꯇꯝꯃꯛꯇꯕ ꯍꯥꯏꯒꯗ꯭ꯔꯥ ꯏꯁꯥꯗ ꯌꯥꯝ ꯆꯨꯁꯤꯟꯅꯕ ꯋꯥꯠꯂꯦ ꯑꯗꯨꯅ ꯑꯩꯉꯣꯟꯗ ꯈꯤꯇꯪ ꯆꯤꯟꯐꯥꯒꯨꯝꯕ ꯄꯨꯗꯕ ꯌꯥꯗꯕꯒꯨꯝꯕ ꯃꯌꯥꯝ ꯌꯥꯎꯕꯗꯣ ꯑꯗꯨꯒꯤ ꯑꯩꯁꯨ ꯁꯨꯝ ꯆꯃꯝꯅꯗ ꯂꯩꯕꯅꯦ ꯅꯪꯒ ꯍꯌꯦꯡ ꯇꯥꯟꯅ ꯀꯥꯟꯗ ꯐꯖꯅ ꯇꯥꯟꯅꯔꯁꯦ ꯅꯪꯗꯤ ꯑꯗꯨꯝ ꯅꯨꯡꯇꯤꯒꯤ ꯀ꯭ꯂꯥꯁꯁꯨ ꯌꯥꯎꯕꯅꯤꯅ ꯑꯗꯨꯝ ꯐꯖꯅ ꯈꯪꯉꯝꯒꯅꯤ ꯑꯗꯨꯒ ꯅꯪꯅ ꯁꯨꯝ ꯈꯪꯗꯕ ꯍꯛꯆꯥꯡꯒꯤ ꯃꯔꯝꯗ ꯈꯪꯗꯕ ꯃꯈꯩꯗꯤ ꯑꯩꯉꯣꯟꯗ ꯑꯗꯨꯝ ꯍꯪꯕ ꯌꯥꯅꯤ ꯑꯩ ꯑꯗꯨꯏ ꯃꯔꯝꯗ ꯍꯥꯟꯅꯗꯒꯤꯁꯨ ꯇꯝꯃ ꯂꯥꯛꯑꯕꯅꯤꯅ ꯐꯖꯅ ꯈꯪꯉꯦ ꯑꯗꯨꯒ ꯍꯌꯦꯡ ꯀꯣꯏꯁꯟꯃ ꯑꯩꯁꯨ ꯀꯩꯅꯣꯒꯤ ꯀ‌ꯣꯏꯁꯟ ꯇꯦꯟ ꯏꯌꯥꯔꯁꯀꯤ ꯆꯍꯤ ꯇꯔꯥꯒꯤ ꯀꯣꯏꯁꯟ ꯀꯂꯦꯛꯁꯟ ꯇꯧꯕꯗ‌ꯣꯀꯣ ꯄꯨꯟꯅ ꯀꯣꯏꯁꯟ ꯍꯥꯟꯅ ꯍꯪꯈꯤꯕ ꯃꯈꯩꯗꯣ ꯑꯩꯉꯣꯟꯗꯁꯨ ꯂꯩꯌꯦ ꯑꯗꯨ ꯅꯪꯉꯣꯟꯗ ꯁꯌꯔ ꯈꯔ ꯇꯧꯔꯛꯀꯦ ꯑꯗꯨꯝ ꯌꯦꯡꯉꯁꯦ ꯑꯗꯨꯒ ꯑꯗꯨꯃꯥꯏꯅ ꯀꯃꯥꯏꯅ ꯀꯔꯤ ꯀꯔꯤ ꯑꯗꯨꯝ ꯆꯍꯤ ꯈꯨꯗꯤꯡꯒꯤ ꯍꯪꯕꯅꯣ ꯇꯣꯏꯅ ꯍꯪꯒꯟꯕꯅꯣ ꯑꯗꯨꯒ ꯍꯪꯗꯕꯅꯣꯗꯣ ꯑꯗꯨꯃꯥꯏꯅ ꯇꯧꯔ ꯈꯠꯇꯣꯛꯑꯒ ꯌꯦꯡꯉꯒ ꯑꯗꯨꯑꯣꯏꯗꯤ ꯈꯤꯇꯪꯁꯨ ꯄꯥꯕꯗ ꯑꯩꯈꯣꯏꯗꯁꯨ ꯂꯥꯏꯗꯅꯀꯣ ꯑꯗꯨꯒ ꯃꯥꯛ ꯐꯪꯕꯗꯁꯨ ꯍꯌꯦꯡ ꯏꯔꯥꯏ ꯂꯥꯏꯅ ꯐꯪꯕ ꯌꯥꯅꯕ ꯑꯗꯨꯃꯥꯏꯅ ꯇꯧꯁꯤꯀꯣ ꯍꯌꯦꯡ ꯊꯦꯡꯅꯔꯁꯦ ꯑꯗꯨꯗꯤ ꯁ꯭ꯀꯨꯜꯗꯀꯣ
ꯃꯥꯅꯦ ꯃꯥꯅꯦ ꯍꯌꯦꯡ ꯊꯦꯡꯅꯔꯁꯦ ꯑꯗꯨꯃꯥꯏꯅ ꯑꯗꯨꯗꯨꯒ ꯍꯥꯏꯗꯤ ꯑꯩꯕꯨꯗꯤ ꯍꯣꯏ ꯅꯪꯅ ꯍꯥꯏꯔꯤꯗꯣ ꯍꯛꯆꯥꯡꯒꯤ ꯃꯔꯝꯗ ꯀꯩꯗ ꯍꯥꯏꯕꯗꯣ ꯍꯣꯏ ꯑꯩꯁꯤ ꯂꯥꯏ ꯌꯦꯛꯄꯁꯨ ꯌꯥꯝꯅ ꯍꯩꯇꯦꯕ ꯑꯗꯨꯒꯤ ꯏꯁꯥꯒꯤ ꯍꯛꯆꯥꯡꯒꯤ ꯃꯔꯝꯗ ꯌꯦꯛꯎ ꯈꯣꯠꯂꯨ ꯍꯥꯏꯕ ꯑꯗꯨꯃꯥꯏꯅ ꯌꯥꯎꯋꯤꯗꯅ ꯑꯗꯒꯤ ꯑꯩꯗꯤ ꯂꯥꯏ ꯌꯦꯛꯄꯁꯦ ꯍꯩꯇꯕꯅꯤꯅ ꯑꯩ ꯁ ꯑꯗꯨꯒꯤ ꯁꯕꯖꯦꯛꯇꯣ ꯇꯜꯂꯒ ꯂꯩꯔꯕꯅꯦꯕ ꯄꯥꯗꯧꯕꯁꯦ ꯍꯥꯏꯗꯤ ꯑꯩꯅ ꯄꯥꯔꯨꯕ ꯇꯥꯔꯒꯁꯨ ꯑꯩ ꯏꯁꯥꯗ ꯈꯔ ꯆꯨꯁꯤꯟꯅꯕ ꯋꯥꯠꯄ ꯍꯥꯏꯒꯗ꯭ꯔꯥ ꯑꯗꯒꯤ ꯃꯣꯏꯒꯤ ꯃꯔꯣꯟ ꯃꯈꯩꯁꯤ ꯑꯩꯉꯣꯟꯗ ꯈꯔ ꯀꯩꯅꯣ ꯇꯧꯕ ꯋꯥꯠꯂꯦꯕ ꯅꯤꯡꯁꯤꯡꯕꯗ ꯈꯔ ꯋꯥꯕꯗꯣ ꯑꯗꯨꯃꯥꯏꯅ ꯑꯣꯏꯌꯦꯕ ꯍꯥꯏꯗꯤ ꯒ꯭ꯌꯥꯟ ꯇꯥꯔꯒ ꯈꯛꯇꯪ ꯌꯥꯕ ꯄꯣꯠ ꯑꯣꯏꯗꯦꯕ ꯃꯥꯗꯤ ꯑꯗꯨꯃꯥꯏꯅ ꯈꯪꯗꯧꯕ ꯆꯤꯟꯐꯥꯁꯨ ꯄꯨꯗꯧꯕ ꯈꯪꯗꯧꯕ ꯑꯗꯨꯃꯥꯏꯅ ꯑꯗꯒꯤ ꯃꯣꯏꯒꯤ ꯁꯤꯖꯤꯟꯅꯔꯤꯕ ꯂꯣꯟ ꯃꯈꯩꯁꯤꯁꯨ ꯑꯩꯈꯣꯏꯅ ꯅꯨꯡꯇꯤꯒꯤ ꯁꯤꯖꯤꯟꯅꯕ ꯄꯣꯠ ꯑꯣꯏꯔꯒ ꯍꯥꯏꯗꯤ ꯑꯩꯈꯣꯏꯗ ꯑꯩꯈꯣꯏꯗꯤ ꯌꯥꯝꯅ ꯑꯩꯈꯣꯏꯗ ꯍꯥꯏꯕ ꯅꯨꯡꯉꯥꯏꯕ ꯄꯣꯠ ꯍꯥꯏꯗꯤ ꯑꯗꯨ ꯑꯣꯏꯗꯕꯅꯤꯅ ꯑꯩꯉꯣꯟꯗ ꯈꯔ ꯋꯥꯔꯦ ꯑꯗꯒꯤ ꯀꯩꯅꯣ ꯃꯈꯩꯗꯤ ꯑꯗꯨꯅ ꯑꯗꯨꯒꯤ ꯀꯩꯅꯣ ꯁꯕꯖꯦꯛꯇꯨꯃꯅꯦ ꯍꯧꯖꯤꯛ ꯌꯥꯝ ꯀꯟꯅ ꯄꯥꯈꯠꯂꯤꯁꯤ ꯑꯗꯒꯤ ꯂꯥꯏ ꯌꯦꯛ ꯅꯠꯇ꯭ꯔꯒꯗꯤ ꯑꯗꯨꯒꯤ ꯁꯕꯖꯦꯛꯇꯨꯗꯤ ꯃꯥꯔꯛꯁꯨ ꯐꯪꯗꯦꯅ ꯍꯥꯏꯌꯦꯕ ꯃꯥꯔꯛꯁꯨ ꯄꯤꯒꯦꯅ ꯂꯥꯏꯗꯨ ꯐꯖꯅ ꯌꯦꯛꯑꯒ ꯃꯈꯥꯗ ꯑꯃꯨꯛ ꯂꯥꯏ ꯁꯤꯅ ꯇꯥꯛꯏꯁꯤ ꯁꯤꯅꯤ ꯁꯤꯅꯤ ꯍꯥꯏꯔꯒ ꯁꯟꯗꯣꯛꯅ ꯐꯖꯅ ꯏꯔꯝꯕꯗꯣ ꯑꯗꯨꯏꯗꯨꯅ ꯑꯃꯨꯛ ꯑꯗꯨꯃꯥꯏꯅ ꯐꯖꯅ ꯃꯥꯛꯁ‌ꯦ ꯄꯤꯌꯦꯅꯁꯨ ꯑꯗꯨꯃꯥꯏꯅ ꯍꯥꯏꯔꯛꯄ ꯇꯧꯔꯤꯁꯦ ꯑꯗꯨꯅ ꯑꯩꯁꯦ ꯑꯗꯨꯒꯤ ꯃꯊꯥ ꯁꯥꯔꯅꯤ ꯂꯩꯔꯤꯁꯦ ꯑꯩ ꯂꯥꯏ ꯌꯦꯛꯄꯒꯤ ꯈꯛꯇꯅꯤ ꯋꯥꯏꯁꯦ ꯑꯗꯨꯒꯤ ꯗꯔꯃ ꯀꯩꯀꯩꯒꯤ ꯍꯥꯏꯕꯗꯨꯕꯨꯗꯤ ꯋꯥꯔꯤ ꯑꯣꯏꯅ ꯈꯪꯉꯒ ꯑꯗꯨꯝ ꯌꯥꯕꯅꯤꯗ ꯀꯩꯁꯨ ꯌꯥꯝꯅ ꯂꯨꯗꯕꯅꯤꯗ ꯇꯧꯔꯤꯗꯣ ꯅꯪꯅ ꯀꯩꯁꯨ ꯌꯥꯝ ꯍ‌ꯦꯟꯖꯤꯟꯅ ꯈꯜꯂꯨꯅꯨꯗ ꯁꯨꯝ ꯅꯪꯅ ꯀ꯭ꯂꯥꯁꯇꯨ ꯌꯥꯎꯍꯧꯗꯕꯒꯤ ꯃꯀꯣꯛꯀ ꯃꯅꯤꯡꯗ ꯑꯗꯨꯨꯝ ꯐꯖꯅ ꯒ꯭ꯌꯥꯟꯗꯨ ꯇꯥꯗꯕꯒꯤ ꯀꯩꯅꯣ ꯇꯧꯗꯕꯅꯤꯅ ꯇꯧꯔꯤꯁꯦ ꯑꯗꯨ ꯅꯪ ꯑꯩꯈꯣꯏ ꯄꯩꯈꯥꯁꯤꯕꯨ ꯊꯥ ꯊꯥ ꯍꯟꯗꯛ ꯊꯥꯁꯤꯗ ꯅꯠꯇ꯭ꯔꯣ ꯀꯌꯥꯃꯨꯛꯇꯤ ꯋꯥꯠꯂꯤꯅꯣ ꯑꯩꯁꯦ ꯐꯖꯅ ꯈꯪꯗ꯭ꯔꯦꯅꯦ ꯔꯨꯇꯤꯟꯁꯤꯕꯨ ꯄꯤꯗ꯭ꯔꯤꯕ ꯃꯥꯜꯂꯤꯗꯀꯣ ꯅꯣꯇꯤꯁ ꯕꯣꯔꯠꯇ ꯄꯨꯊꯣꯛꯄ ꯎꯗꯦ
ꯎꯝ ꯊꯣꯛꯂꯛꯑꯅꯤ ꯍꯥꯏꯕꯅꯦ ꯍꯟꯗꯛꯀꯤ ꯆꯌꯣꯜꯁꯤꯒꯤ ꯑꯔꯣꯏꯕ ꯑꯗꯨꯋꯥꯏꯗ ꯊꯣꯛꯂꯛꯀꯅꯤ ꯍꯥꯏꯕꯅꯦ ꯃꯊꯪ ꯊꯥꯒꯤ ꯍꯧꯒꯠꯂꯛꯄ ꯇꯥꯡ ꯇꯔꯥ ꯑꯗꯨꯋꯥꯏꯗꯒꯤ ꯍꯧꯅꯦꯗꯤ ꯇꯥꯏ ꯑꯩꯁꯨ ꯑꯣꯖꯥ ꯃꯈꯩꯅ ꯍꯥꯏꯅꯕꯗꯀꯣ ꯑꯗꯨꯝ ꯑꯣꯖꯥ ꯃꯥꯏ ꯊꯣꯛꯄ ꯊꯣꯛꯄ ꯃꯥꯏ ꯂꯥꯛꯆꯅꯤꯗ ꯑꯩꯈꯣꯏꯒꯤ ꯄꯥꯐꯝ ꯊꯣꯛꯄ ꯈꯔ ꯄꯥꯔ ꯂꯣꯏꯔꯦ ꯅꯠꯇ꯭ꯔꯥ ꯑꯗꯨꯒ ꯀꯩꯅꯣꯒꯤ ꯀꯣꯟꯅ ꯄ꯭ꯔꯦꯛꯇꯤꯀꯦꯜꯒꯤ ꯍꯛꯆꯥꯡ ꯁꯕꯖꯦꯛꯀꯤ ꯄꯥꯠꯇꯨꯗꯤ ꯅꯪꯗꯤ ꯐꯖꯅ ꯍꯩꯔꯝꯕꯅꯦꯅ ꯈꯜꯂꯦ ꯍꯥꯏꯗꯤ ꯑꯉꯥꯡ ꯃꯈꯩꯁꯨ ꯐꯖꯅ ꯇꯥꯛꯄꯅꯤꯅꯀꯣ ꯑꯗꯨꯏ ꯃꯊꯛꯇ ꯅꯁꯥꯅꯁꯨ ꯍꯥꯟꯅꯗꯒꯤ ꯁꯥꯟꯅꯔꯛꯄꯅꯤꯅ ꯐꯖꯅ ꯑꯅꯣꯞ ꯑꯇꯤꯡ ꯐꯖꯅ ꯂꯩꯕꯅꯤꯅꯀꯣ ꯑꯗꯒꯤ ꯍꯛꯆꯥꯡꯒꯤ ꯁꯥꯗꯣꯡ ꯍꯥꯏꯔꯣ ꯃꯁꯜ ꯍꯥꯏꯔꯣ ꯐꯖꯅ ꯅꯪꯗꯤ ꯐꯖꯅ ꯂꯩꯕꯅꯤꯅ ꯑꯗꯨꯒꯤ ꯍꯥꯏꯔꯨꯔꯗꯤ ꯅꯪꯒꯤ ꯐꯨꯜ ꯃꯥꯔꯛꯄꯨ ꯐꯪꯕ ꯌꯥꯏ ꯑꯩꯒꯤꯗꯤ ꯍꯛꯆꯥꯡꯗꯣ ꯅꯥꯔꯨꯕꯅꯤꯅ ꯈꯤꯇꯪꯗꯤ ꯑꯩꯉꯣꯟꯗ ꯀꯩꯅꯣ ꯇꯧꯕꯗꯨꯣ ꯋꯥꯏ ꯁꯥꯟꯅꯕ ꯈꯣꯠꯅꯕꯗ ꯈꯤꯇꯪꯗꯤ ꯋꯥꯔꯤ ꯑꯗꯣ ꯉꯝꯅꯕꯨꯗꯤ ꯇꯧꯅꯤ ꯍꯌꯦꯡ ꯄꯥꯁ ꯃꯥꯔꯛꯇ ꯑꯣꯏꯔꯁꯨ ꯇꯧꯅꯕꯀꯣ ꯑꯗꯨꯒ ꯀꯩꯅꯣꯒꯤ ꯄꯥꯔꯠꯇꯣ ꯑꯩꯅ ꯈꯔ ꯅꯩꯅꯅꯤꯡꯉꯤꯁꯦ ꯃꯣꯏꯅ ꯀꯣꯏꯁꯟ ꯍꯪꯉꯛꯄ ꯑꯗꯨ ꯂꯣꯏꯔꯒ ꯀꯣꯏꯁꯟ ꯍꯪꯕꯗꯨꯀꯣ ꯑꯣꯖꯥ ꯃꯈꯩ ꯂꯥꯛꯑꯒ ꯑꯇꯣꯞꯄꯗꯩ ꯂꯥꯛꯑꯒ ꯍꯪꯕꯗꯣ ꯑꯗꯣ ꯈꯤꯇꯪ ꯇꯥꯟꯅꯁꯦ ꯑꯩꯒ ꯍꯥꯏꯗꯤ ꯀꯔꯤ ꯀꯔꯤ ꯍꯪꯕ ꯌꯥꯏ ꯈꯣꯠꯂꯤꯗꯣ ꯑꯗꯨꯁꯨ ꯈꯔ ꯈꯪꯅꯤꯡꯉꯦꯕꯀꯣ ꯍꯥꯟꯅꯁꯨ ꯑꯃꯨꯛ ꯆꯪꯗ꯭ꯔꯤꯕꯅꯤꯅ ꯁꯠ ꯆꯪꯉꯀꯥꯟꯗ ꯃꯣꯏꯅ ꯁꯛ ꯍꯪꯖꯤꯜꯂꯀꯥꯟꯗ ꯍꯌꯦꯡ ꯈꯪꯗ꯭ꯔꯒꯗꯤ ꯅꯨꯡꯉꯥꯏꯇꯦꯗꯅꯀꯣ ꯏꯆꯣꯞ ꯆꯣꯞꯅꯔꯅꯦꯕ ꯑꯗꯨꯅ ꯑꯣꯖꯥ ꯃꯈꯩꯅ ꯀꯩꯀꯩꯖ ꯀꯩꯀꯩ ꯀꯩꯅꯣ ꯄꯤꯕꯅꯣꯗꯨꯁꯨ ꯁꯖꯦꯁꯟ ꯄꯤꯕꯅꯣꯗꯨꯁꯨ ꯑꯗꯨꯗꯣ ꯍꯥꯏꯅꯔꯁꯦ ꯑꯗꯨꯝ ꯀꯃꯥꯏ ꯀꯃꯥꯏꯅ ꯇꯧꯒꯦꯗꯨꯀꯣ ꯑꯗꯨ ꯅꯪꯕꯨ ꯍꯧꯖꯤꯛ ꯀꯔꯤ ꯇꯧꯔꯤꯒꯦ
ꯑꯩꯁꯤ ꯀꯩꯁꯨ ꯇꯧꯗꯦ ꯍꯧꯖꯤꯛ ꯑꯩꯁꯤ ꯀꯩꯅꯣ ꯇꯧꯔꯒ ꯅꯨꯃꯤꯗꯥꯡꯒꯤ ꯂꯥꯏꯗꯨꯛ ꯊꯥꯔꯝꯃꯒ ꯑꯩꯁꯤ ꯉꯍꯥꯛꯇꯪ ꯐꯝꯃꯒ ꯂꯩꯕꯅꯤ ꯑꯩꯈꯣꯏ ꯃꯥꯁꯨ ꯆꯥꯛ ꯊꯣꯡꯉꯦꯕ ꯑꯗꯨ ꯆꯥꯛ ꯊꯣꯡꯕꯗꯣ ꯑꯩꯁꯦ ꯂꯥꯏꯔꯤꯛ ꯄꯥꯕꯁꯤ ꯉꯍꯥꯛꯇꯪ ꯂꯩꯔꯒ ꯄꯥꯕ ꯍꯧꯒꯦꯅ ꯑꯗꯨꯃꯥꯏꯅ ꯇꯧꯕ ꯅꯠꯇ꯭ꯔꯒꯅ ꯉꯁꯤꯁꯦ ꯑꯩꯁꯦ ꯄꯥꯗꯕꯤꯗꯪ ꯉꯟꯇꯥꯥꯅ ꯑꯣꯏꯅ ꯇꯨꯝꯊꯣꯛꯑꯒ ꯍꯌꯦꯡ ꯑꯌꯨꯛ ꯉꯟꯇꯥꯥꯟꯅ ꯍꯧꯒꯠꯂꯒ ꯑꯗꯨꯃꯥꯏꯅ ꯂꯥꯏꯔꯤꯛ ꯄꯥꯔꯁꯤꯔꯅ ꯈꯜꯂꯤꯅꯦ ꯑꯩꯁꯦ ꯅꯨꯃꯤꯗꯥꯡ ꯄꯥꯕꯁꯤ ꯃꯤꯠꯀ ꯅꯨꯡꯉꯥꯏꯇꯕꯒ ꯂꯥꯏꯔꯤꯛꯁꯦ ꯀꯥ ꯍꯦꯟꯅ ꯄꯥꯗ꯭ꯔꯦꯕ ꯍꯧꯖꯤꯛ ꯑꯌꯨꯛ ꯉꯟꯇꯥꯅ ꯍꯧꯒꯠꯂꯒ ꯄꯥ ꯑꯁꯤꯅ ꯑꯩꯈꯣꯏꯒꯤ ꯏꯪꯉꯤꯉꯩꯀꯥꯟꯒꯤ ꯑꯗꯩ ꯋꯥꯈꯜꯁꯨ ꯌꯥꯝꯅ ꯑꯩꯈꯣꯏꯒꯤ ꯁꯟꯇꯤ ꯑꯣꯏꯔꯒ ꯑꯌꯨꯛꯇ ꯄꯥꯕꯁꯤꯅ ꯑꯩꯒꯤ ꯀꯣꯛꯇꯤ ꯍꯦꯟꯅ ꯆꯪꯕꯗꯣ ꯑꯗꯨꯃꯥꯏꯅ ꯑꯣꯏꯌꯦꯕ ꯑꯗꯨꯗꯣ ꯅꯪꯅ ꯍꯧꯖꯤꯛ ꯄ꯭ꯔꯦꯛꯇꯤꯀꯦꯜ ꯂ‌ꯣꯏꯔꯒ ꯅꯪ ꯑꯩꯈꯣꯏꯒꯤ ꯀꯣꯏꯁꯟ ꯀꯣꯏꯁꯟ ꯑꯟꯁꯔ ꯍꯪꯕ ꯈꯣꯠꯄ ꯑꯗꯨꯃꯥꯏꯅ ꯑꯣꯖꯥ ꯃꯈꯩꯒ ꯇꯧꯕ ꯈꯣꯠꯄ ꯍꯥꯏꯗ ꯅꯪꯅ ꯅꯤꯡꯁꯤꯡꯉꯛꯏꯗꯨꯣ ꯌꯥꯝꯅ ꯐꯔꯦ ꯑꯗꯨꯒꯤꯗꯣ ꯍꯟꯗꯛ ꯀꯤ ꯑꯩꯈꯣꯏꯒꯤ ꯃꯃꯥꯡ ꯃꯃꯥꯡ ꯑꯩꯈꯣꯏꯒꯤ ꯑꯩꯈꯣꯏꯗꯒꯤ ꯕꯦꯆ ꯑꯃ ꯍꯥꯟꯕ ꯁꯦꯅꯤꯌꯥꯔ ꯑꯃ ꯑꯩꯈꯣꯏꯒꯤ ꯀꯩꯅꯣ ꯑꯣꯏꯒꯤꯈꯤꯕꯗꯣ ꯈ꯭ꯋꯥꯏꯗꯒꯤ ꯇꯣꯞꯄꯔ ꯑꯣꯏꯒꯤꯈꯤꯕꯗꯣ ꯃꯀꯣꯛ ꯑꯣꯏꯈꯤꯕꯗꯣ ꯃꯥ ꯑꯣꯏꯅ ꯑꯩꯈꯣꯏꯒꯤ ꯑꯦꯛꯁꯇꯔꯅꯦꯜ ꯑꯣꯏꯔꯒ ꯂꯥꯛꯑꯦꯅ ꯍꯥꯏꯌꯦꯕ ꯃꯄꯥꯟꯗꯒꯤ ꯂꯥꯛꯄ ꯑꯣꯖꯥꯗꯣ ꯍꯥꯟꯅ ꯂꯥꯛꯄ ꯑꯣꯖꯥ ꯑꯃ ꯌꯥꯝꯅ ꯏꯪꯅ ꯇꯞꯄꯒ ꯋꯥ ꯉꯥꯡꯕꯗꯣ ꯃꯥꯗꯣ ꯂꯥꯛꯇ꯭ꯔꯦ ꯍꯥꯏꯌꯦꯕ ꯑꯗꯨꯅ ꯃꯥꯗꯤ ꯃꯁꯥꯅꯁꯨ ꯐꯖꯅ ꯂꯥꯏꯔꯤꯛ ꯍꯩꯔꯒ ꯇꯝꯃꯛꯄ ꯃꯤ ꯑꯣꯏꯕꯅꯤꯅꯀꯣ ꯃꯥꯗꯤ ꯈꯔ ꯍꯟꯗꯛꯇꯤ ꯅꯩꯔꯒ ꯃꯅꯨꯡ ꯊꯤꯠꯂꯒ ꯍꯪꯉꯦꯅ ꯑꯗꯨꯃꯥꯏꯅ ꯄꯥꯎꯁꯤ ꯇꯥꯏꯌ‌ꯦꯕ ꯑꯗꯨꯅ ꯈꯔ ꯐꯖꯅ ꯄꯥꯗ꯭ꯔꯗꯤ ꯌꯥꯔꯣꯏꯗ꯭ꯔꯤ ꯑꯩ ꯃ‌ꯣꯏ ꯃꯈꯩ ꯇꯧꯔꯤꯁꯤ ꯇꯔꯥꯏ ꯇꯔꯥꯏꯅ ꯂꯧꯕ ꯌꯥꯔꯣꯏꯗ꯭ꯔꯤ ꯍꯥꯟꯅꯒꯤ ꯑꯗꯨꯃꯥꯏꯅ ꯑꯩꯈꯣꯏ ꯄ꯭ꯔꯦꯛꯇꯤꯀꯦꯜ ꯕꯨꯛꯇꯨꯨꯞꯆꯠ ꯄꯤꯁꯤꯜꯂꯒ ꯑꯩꯈꯣꯏ ꯑꯔꯥꯏꯕ ꯄ꯭ꯔꯦꯛꯇꯤꯀꯦꯜ ꯕꯨꯛ ꯗꯒꯤ ꯀꯣꯏꯁꯟ ꯑꯃꯅꯤ ꯍꯪꯉꯛꯄꯗꯣ ꯑꯗꯨꯃꯥꯏꯅ ꯇꯧꯕꯗꯤ ꯑꯣꯏꯔꯣꯏꯗ꯭ꯔꯤ ꯃꯥꯜꯂꯤ ꯇꯧꯔꯛꯏꯁꯦ ꯍꯥꯏꯗꯤ ꯃꯥꯅ ꯑꯩꯈꯣꯏꯒꯤ ꯌꯥꯎꯗꯕ ꯄꯣꯠ ꯁꯦꯂꯦꯕꯁꯇ ꯌꯥꯎꯗꯕ ꯄꯣꯠ ꯈꯪꯉꯤ ꯍꯥꯏꯕ ꯅꯠꯇꯕ ꯑꯗꯨꯕꯨ ꯍꯥꯏꯗꯤ ꯈꯔ ꯑꯗꯨꯃꯥꯏꯅ ꯑꯩꯈꯣꯏꯁꯨ ꯆꯦꯛꯁꯤꯟꯅ ꯈꯔ ꯀꯩꯅꯣ ꯑꯣꯏꯅ ꯂꯧꯔꯒ ꯈꯔ ꯍꯥꯏꯗꯤ ꯃꯃꯨꯠ ꯇꯥꯅ ꯄꯥꯗ꯭ꯔꯅꯤ ꯌꯥꯔꯣꯏꯗꯔꯤꯑꯕ ꯇꯧꯔꯤꯁꯦ
ꯀꯣꯛ ꯈꯔ ꯆꯪꯕ ꯑꯗꯨꯝ ꯀꯩꯅꯣ ꯍꯪꯉꯛꯀꯅꯤ ꯋꯥꯍꯪꯗꯤ ꯑꯗꯨꯝ ꯈꯔ ꯍꯪꯉꯛꯑꯅꯤ ꯀꯩꯒꯤꯅꯣ ꯍꯥꯏ ꯇꯥꯔꯗꯤ ꯑꯩꯈꯣꯏꯁꯤ ꯀꯌꯥꯝ ꯈꯪꯕꯅꯣ ꯑꯗꯒꯤ ꯀꯌꯥꯝ ꯈꯪꯗꯕꯅꯣ ꯌꯦꯡꯗꯣꯏꯅꯤꯗꯅꯀꯣ ꯑꯗꯒꯤ ꯃꯣꯏꯗꯤ ꯁꯤꯗ ꯑꯩꯈꯣꯏꯒꯤ ꯀꯩꯅꯣꯗꯒꯤꯁꯨ ꯅꯠꯇꯕꯅꯤꯅ ꯑꯩꯈꯣꯏꯒꯤ ꯑꯩꯈꯣꯏ ꯃꯍꯩ ꯂꯣꯏꯁꯪꯗꯒꯤꯁꯨ ꯅꯠꯇꯕꯅꯤꯅ ꯃꯣꯏ ꯑꯇꯣꯞꯄꯗꯩ ꯂꯥꯛꯄꯅꯤꯅ ꯃꯣꯏ ꯈꯔ ꯍꯪꯉꯒ ꯃꯣꯏ ꯑꯉꯥꯡꯁꯤꯡꯁꯤ ꯈꯔ ꯇꯦꯁ ꯇꯧꯊꯣꯛꯀꯦ ꯍꯥꯏꯕꯒꯤ ꯃꯑꯣꯡꯗ ꯂꯥꯛꯀꯅꯦꯕ ꯑꯗꯨꯅ ꯑꯩꯈꯣꯏꯁꯨ ꯈꯔ ꯄꯥꯗꯦ ꯌꯥꯗꯦ ꯑꯩꯁꯨ ꯅꯣꯡ ꯅꯣꯡꯃꯗ ꯌꯥꯝ ꯐꯖꯅ ꯀ ꯌꯥꯝ ꯀꯨꯏꯅꯗꯤ ꯄꯥꯗꯦ ꯑꯗꯨꯝ ꯍꯥ ꯃꯔꯛ ꯃꯔꯛ ꯀꯥꯜꯂ ꯀꯥꯜꯂꯒ ꯑꯗꯨꯃꯥꯏꯅ ꯇꯧꯔꯒ ꯑꯌꯨꯛꯇꯒꯤ ꯈꯔ ꯈꯔ ꯄꯥꯔꯅꯤ ꯑꯌꯨꯛꯇ ꯄꯨꯡ ꯑꯃ ꯑꯃꯅꯤ ꯑꯅꯤꯃꯨꯛ ꯄꯥꯔꯅꯤ ꯑꯗꯩ ꯑꯃꯨꯛ ꯅꯨꯡꯊꯤꯟꯗ ꯑꯃꯨꯛ ꯈꯔ ꯄꯥꯔꯅꯤ ꯑꯗꯨꯃꯥꯏꯅ ꯇꯧꯔꯒ ꯅꯨꯃꯤꯗꯥꯡ ꯈꯔ ꯅꯨꯃꯤꯗꯥꯡꯗ ꯈꯔ ꯁꯥꯡꯅ ꯄꯥꯏ ꯑꯩꯗꯤ ꯅꯨꯃꯤꯗꯥꯡꯁꯦ ꯑꯩꯗꯤ ꯌꯥꯝ ꯊꯦꯡꯅ ꯄꯥꯕ ꯉꯝꯃꯦ ꯑꯗꯨꯅ ꯄꯨꯡ ꯑꯔꯥꯎꯟ ꯑꯥ ꯌꯥꯝꯗ꯭ꯔꯕꯗ ꯄꯨꯡ ꯅꯤꯄꯥꯟꯃꯨꯛꯇꯤ ꯑꯗꯨꯝ ꯄꯥꯏꯌꯦ ꯑꯗꯨꯒ ꯃꯔꯛꯇ ꯑꯗꯨꯝ ꯈꯔ ꯈꯔ ꯕ꯭ꯔꯦꯛ ꯂꯩꯕꯗꯨꯅ ꯀꯩ ꯀꯩ ꯃꯍꯩ ꯃꯔꯥꯡ ꯊꯛꯄ ꯑꯗꯒꯤ ꯎꯍꯩ ꯋꯥꯍꯩ ꯆꯥꯕ ꯑꯩꯈꯣꯏ ꯃꯥꯍꯣꯏꯅꯁꯨ ꯑꯗꯨꯝ ꯄꯤꯔꯛꯑꯅꯤ ꯑꯗꯨꯒ ꯑꯗꯨꯝ ꯑꯩꯁꯨ ꯑꯗꯨꯃꯥꯏꯅ ꯑꯗꯨꯝ ꯆꯥꯏꯌꯦ ꯑꯗꯨꯒ ꯏꯁꯤꯡꯗꯤ ꯌꯥꯝ ꯃꯔꯥꯡ ꯀꯥꯏꯅ ꯊꯛꯑꯦ ꯑꯩꯁꯨ ꯍꯛꯆꯥꯡꯒꯤ ꯈꯤꯇꯪ ꯑ ꯀꯩꯅꯣ ꯂꯩꯈꯤꯕꯗꯣ ꯅꯥꯒꯤꯕꯗꯨ ꯑꯗꯨꯗꯒꯤ ꯏꯁꯤꯡ ꯃꯔꯥꯡ ꯀꯥꯏꯅ ꯊꯛꯑꯣꯅ ꯍꯥꯏꯔꯛꯄꯗꯒꯤ ꯑꯗꯨꯝ ꯍꯧꯖꯤꯛ ꯏꯁꯤꯡ ꯀ ꯏꯁꯤꯡꯁꯦ ꯐꯖꯅ ꯊꯛꯏ ꯑꯗꯨ ꯌꯨꯡ ꯍꯥꯟꯕꯕꯨꯗꯤ ꯐꯖꯅ ꯍꯥꯜꯂꯦ ꯍꯥꯏꯕꯗꯤ ꯊꯛꯑꯕꯅꯤꯅ ꯑꯗꯨꯃꯥꯏꯅ ꯇꯧꯋꯦ ꯑꯗꯣ ꯎꯝ ꯃꯔꯨꯞꯇꯤ ꯀꯃꯥꯏꯅ ꯇꯧꯒꯦ ꯍꯧꯖꯤꯛꯀꯥꯟꯁꯦ ꯏꯁꯥꯁꯦ ꯑꯗꯨꯝ ꯅꯨꯡꯉꯥꯏꯔꯤꯕꯣ ꯀꯃꯥꯏꯅ ꯇꯧꯒꯦ ꯑꯗꯨꯝ
ꯏꯁꯥꯕꯨꯗꯤ ꯅꯨꯡꯉꯥꯏ ꯑꯗꯨ ꯃꯈꯥ ꯇꯥꯕ ꯋꯥꯔꯤ ꯑꯀꯨꯞꯄ ꯃꯔꯣꯟꯗꯨ ꯀꯣꯟꯅ ꯁꯥꯟꯅꯔꯁꯤꯀꯣ ꯑꯩ ꯑꯩꯈꯣꯏ ꯃꯥꯅ ꯀꯧꯔꯛꯑꯦꯕ ꯑꯝꯇ ꯐꯠꯇ ꯆꯠꯂꯨꯔꯤꯒꯦ ꯑꯗꯣ ꯊꯝꯃꯒꯦꯀꯣ
ꯑ ꯍꯣ ꯍꯣꯏ